ꯍꯜꯂꯣ
ꯍꯜꯂꯣ ꯍꯜꯂꯣ ꯇꯥꯏꯌꯦ ꯇꯥꯏꯌꯦ ꯀꯩꯗꯧꯔꯝꯃꯤꯅꯣ
ꯁꯨꯝ ꯍꯤꯄꯝꯕꯅꯦ
ꯆꯥꯛ ꯏꯁꯤꯡꯗꯤ ꯆꯥꯔꯕꯣ ꯆꯥꯛ ꯆꯥꯔꯕꯣ
ꯆꯥꯛ ꯏꯁꯤꯡ ꯆꯥꯗ꯭ꯔꯤ
ꯀꯩꯗꯧꯔꯤꯕ ꯀꯅꯥꯅ ꯊꯣꯡꯒ꯭ꯔꯕ ꯊꯣꯉꯕꫭ ꯊꯣꯡꯗ꯭ꯔꯤꯕꯣ
ꯃꯃꯥꯍꯣꯏꯅ ꯊꯣꯡꯒ꯭ꯔꯦ
ꯀꯩ ꯃꯊꯦꯟ ꯑꯣꯏꯅ ꯊꯣꯡꯒ꯭ꯔꯕꯥ
ꯉꯁꯤꯗꯤ ꯌꯦꯟ ꯊꯣꯡꯒꯤꯕꯅꯤꯅꯦ
ꯑꯁ ꯑꯍꯥꯎꯕ ꯀꯩꯅꯣꯅꯤꯅꯦ ꯗꯨꯗꯤ ꯏꯟꯖꯥꯡꯅꯤꯅꯦ ꯃꯩꯇꯩ ꯌꯦꯂꯣ ꯕꫭꯏꯂꯔ ꯔꯣ
ꯑꯁ ꯕꫭꯏꯂꯔꯅꯤꯗ
ꯑꯣ
ꯀꯩꯅꯣꯝ ꯇꯥꯏꯅꯦ ꯅꯣꯏꯔꯣꯝꯒꯤꯗꯅꯦ
ꯍꯥꯥ
ꯑꯈꯣꯏꯒꯤ ꯀꯛꯋꯥ ꯇꯣꯐ꯭ꯔꯤ ꯍꯥꯏꯕ꯭ꯔꯥ ꯀꯩꯅꯣ ꯑꯗꯣ ꯍꯧꯖꯤꯛ ꯀꯥꯟ ꯌꯥꯝ ꯀꯟꯅ ꯇꯧꯔꯤ ꯃꯥꯜꯂꯦ
ꯑꯥ
ꯑꯗꯨ ꯀꯃꯥꯏ ꯀꯃꯥꯏ ꯇꯧꯕꯅꯣ ꯑꯩ ꯑꯃꯨꯛꯇꯪ ꯌꯦꯡ ꯑꯃꯨꯛꯇꯁꯨ ꯌꯦꯡ ꯌꯦꯡꯗ꯭ꯔꯤꯅꯦ
ꯎꯝ ꯌꯦꯡꯕ ꯆꯠꯄ ꯌꯥꯏ ꯌꯦꯡꯕ ꯆꯠꯄ ꯌꯥꯏ ꯑꯗꯤ ꯀꯩꯅꯣ ꯇꯧꯕ ꯍꯥꯏꯇꯥꯔꯦ ꯁꯤꯒꯤꯒꯤ ꯐꯨꯠꯕꯣꯜ ꯇꯣꯔꯅꯥꯃꯦꯟꯁꯦ ꯍꯥꯏꯗꯤ ꯐꯨꯠꯕꯣꯜ ꯃꯁꯥꯟꯅꯗꯣ
ꯑꯥ
ꯑꯗꯨꯒꯤ ꯇꯣꯔꯅꯥꯃꯦꯟ ꯅꯦꯕ ꯇꯣꯔꯅꯥꯃꯦꯟꯁꯦ ꯀꯩꯅꯣ ꯇꯧꯕ ꯍꯥꯏꯇꯥꯔꯦ ꯌꯥꯝꯅ ꯅꯨꯡꯉꯥꯏꯕ ꯍꯥꯏꯗꯤ ꯃꯁꯛ ꯈꯪꯕ ꯁꯥꯟꯅꯔꯣꯏꯖꯤꯡ ꯑꯌꯥꯝꯕ ꯂꯣꯏꯅ ꯁꯔꯨꯛ ꯌꯥꯕ ꯇꯣꯔꯅꯥꯃꯦꯟꯅꯦꯕ
ꯑꯣ
ꯃꯁꯤꯗ ꯌꯥꯝꯅ ꯐꯖꯕꯁꯦ ꯃꯥꯒꯤ ꯁꯤꯜꯂꯤ ꯂꯥꯡꯂꯤꯕ ꯊꯧꯕꯨꯔꯣꯏ ꯀꯥꯡꯕꯨꯗꯣ
ꯑꯥ
ꯐꯖꯅ ꯁꯦꯝꯕ ꯍꯥꯏꯇꯥꯔꯦꯀꯣ
ꯑꯥ
ꯗꯕ ꯍꯥꯏꯗꯤ ꯀꯔꯤ
ꯁꯤꯟꯕꯗꯅꯦ
ꯑꯥ
ꯀꯃꯥꯏ ꯀꯃꯥꯏꯅ ꯇꯧꯒꯦ ꯃꯅꯤꯄꯨꯔꯒꯤ ꯑꯐꯥꯎ ꯑꯐꯥꯎꯕ ꯄ꯭ꯂꯦꯌꯥꯔꯒ ꯂꯣꯏ ꯌꯥꯎꯕ꯭ꯔꯥ ꯑꯗ ꯁꯤ ꯁꯤꯜꯂꯤꯖꯦ ꯃꯐꯝ ꯀꯗꯥꯏꯗ ꯁꯤꯟꯒꯦꯕꯀꯣ ꯑꯩꯅ ꯇꯥꯕꯗ ꯅꯣꯏꯔꯣꯝꯗꯅꯦ ꯑꯗꯨꯝ ꯍꯥꯏꯅꯕ ꯃꯤꯅꯗꯤ ꯑꯩ ꯆꯞ ꯆꯥꯕ ꯃꯐꯝ ꯈꯪꯗꯕ ꯑꯗꯣ ꯁꯤ ꯁꯤꯟꯕꯗ ꯄ꯭ꯔꯥꯏꯖ ꯀꯌꯥꯃꯨꯛꯀ ꯊꯝꯒꯦ ꯍꯥꯏꯕꯅꯆꯤꯡꯕꯗꯣ ꯑꯗꯨ ꯀꯃꯥꯏꯅ ꯃꯣꯏꯒꯤ ꯃꯑꯣꯡꯁꯤꯡꯁꯦ ꯀꯃꯥꯏ ꯀꯃꯥꯏ ꯔꯥꯎꯟ ꯀꯌꯥ ꯀꯌꯥ ꯂꯩꯒꯦ ꯋꯥꯔꯜ ꯀꯞꯇ ꯁꯥꯟ ꯁꯥꯟꯅꯕ꯭ꯔꯕ
ꯑꯥ ꯃꯁꯤꯗ ꯁꯨꯃꯥꯏꯅ ꯁꯥꯟꯅꯩꯌꯦ ꯕꯣꯟꯁꯦ ꯎꯝ ꯑꯌꯥꯝꯕꯕꯨꯗꯤ ꯃꯥꯟꯅꯩꯌꯦꯕꯀꯣ ꯃꯁꯤꯗ ꯃꯣꯏ ꯀꯌꯥꯅ ꯐꯖꯕꯖ ꯁꯤꯜꯂꯤ ꯂꯥꯡꯂꯤꯤꯕ ꯑꯦꯔꯦꯟꯖꯃꯦꯟ ꯀꯥꯡꯕꯨꯒꯤ ꯍꯥꯏꯗꯤ ꯁꯤꯒꯤ ꯇꯣꯔꯅꯥꯃꯦꯟ ꯑꯃ ꯍꯥꯏꯗꯤ ꯁꯔꯨꯛ ꯁꯥꯟꯅꯔꯣꯏꯁꯤꯡꯒꯤ ꯆꯥꯡꯗꯝꯅꯕꯁꯦ ꯃꯥꯒꯤ ꯃꯥꯒꯤ ꯂꯝꯗꯝꯒꯤ ꯀ꯭ꯂꯕꯀꯤ ꯃꯣꯏꯅ ꯊꯣꯛꯅꯩꯕ ꯑꯌꯥꯝꯕ ꯑꯗꯨꯗ ꯀꯩꯅꯣ ꯇꯧꯕ ꯍꯥꯏ ꯇꯔꯦ ꯁꯨꯃꯥꯏꯅ ꯀ꯭ꯂꯕ ꯑꯃꯅ ꯌꯥꯎꯅꯤꯡꯉꯦꯅꯁꯨ ꯌꯥꯎꯕ ꯍꯦꯛꯇ ꯌꯥꯗ꯭ꯔꯤꯕꯁꯤꯗꯤ ꯍꯥꯟꯅ ꯍꯥꯏꯗꯤ ꯑꯈꯟꯅꯕ ꯁꯔꯨꯛ ꯌꯥꯕ ꯇꯤꯝ ꯈꯛꯇꯃꯛ ꯑꯌꯥꯝꯕ ꯑꯣꯏꯍꯜꯂꯦꯕ ꯍꯥꯏꯗꯤ ꯌꯥꯎꯕꯒꯤ ꯆꯥꯡ ꯈꯨꯗꯣꯡ ꯆꯥꯕꯕꯨꯗꯤ ꯄꯤ ꯄꯤꯔꯁꯨ ꯀꯩꯅꯣ ꯇꯧꯕ ꯍꯥꯏ ꯇꯔꯦ ꯃꯥꯒꯤ ꯍꯥꯟꯅ ꯁꯤꯗꯤ ꯌꯥꯎꯖꯒꯦ ꯌꯥꯎꯖꯒꯦꯅ ꯃꯨꯟꯅꯩꯌꯦꯕ ꯀ꯭ꯂꯕ ꯃꯌꯥꯝꯅꯤꯅ ꯁꯤꯒꯤ ꯇꯣꯔꯅꯥꯃꯦꯟꯁꯦ ꯊꯣꯛꯆꯒꯦ ꯊꯣꯛꯆꯒꯦꯅ
ꯑꯣ ꯑꯗꯣ ꯁꯤꯒꯤ ꯀ꯭ꯂꯕ ꯃꯌꯥꯝꯁꯦ ꯃꯅꯤꯄꯨꯔ ꯄꯨꯝꯕꯒꯤ ꯑꯣꯏ ꯑꯗꯨꯗ ꯅꯠꯇ꯭ꯔꯒꯅ ꯑꯗꯥꯏꯒꯤ ꯂꯩꯔꯤꯕ ꯁꯔꯥꯎꯟꯗꯤꯡ ꯍꯥꯏꯇꯥꯔꯦ ꯑꯗꯨ ꯐꯛꯇꯗ ꯏꯕ ꯀ꯭ꯂꯕ ꯑꯣꯏꯗꯣꯏꯔꯥ ꯅꯠꯇ꯭ꯔꯒ ꯑꯣꯜ ꯃꯅꯤꯄꯨꯔ ꯑꯣꯏꯕ꯭ꯔꯕ
ꯃꯅꯤꯄꯨꯔ ꯑꯄꯨꯝꯕꯒꯤꯅꯦ ꯁꯤꯗ ꯃꯅꯤꯄꯨꯔꯒꯤ ꯑꯄꯨꯝꯕꯒꯤꯅꯦ ꯑꯣꯏꯔꯁꯨ ꯑꯇꯣꯞꯄ ꯂꯝ ꯍꯥꯏꯗꯤ ꯑꯇꯣꯞꯄ ꯗꯦꯁꯀꯤ ꯁꯥꯟꯅꯔꯣꯏꯁꯤꯡꯀꯣ ꯑ ꯑꯗꯨ ꯑꯗꯨ ꯑꯗꯨ ꯌꯥꯎꯕ ꯌꯥꯏ ꯌꯥꯎꯕ ꯌꯥꯕꯁꯤꯗ ꯃꯃꯥꯡ ꯃꯃꯥꯡ ꯒꯤ ꯇꯣꯔꯅꯥꯃꯦꯟꯗꯗꯤ ꯑꯇꯣꯞꯄ ꯂꯝꯒꯤ ꯁꯥꯟꯅꯔꯣꯏ ꯌꯥꯎꯋꯦꯕ ꯍꯥꯏꯗꯤ ꯑꯁꯥꯝꯗꯒꯤ ꯌꯥꯎꯏ ꯅꯥꯏꯖꯦꯔꯤꯌꯥꯗꯒꯤ ꯌꯥꯎꯋꯦꯕ
ꯑꯣ ꯅꯦꯒ꯭ꯔꯣ ꯐꯕꯇ ꯅꯦꯛꯞꯄ ꯌꯥꯏꯌꯦꯕꯄ
ꯀꯩꯅꯣ ꯇꯧꯕ ꯍꯥꯏꯇꯥꯔꯦ ꯃꯁꯤ ꯁꯤ ꯂꯤ ꯂꯥꯡꯉꯤꯕ ꯃꯐꯝꯁꯤꯅ ꯑꯩꯈꯣꯏꯗꯒꯤꯗꯤ ꯈꯔꯗꯤ ꯆꯜꯂꯦ ꯃꯥꯒꯤ ꯑꯣꯏꯅ ꯇꯦꯟ ꯊꯥꯒꯤ ꯃꯜꯇꯤ ꯀꯝꯄ꯭ꯂꯦꯛꯁꯅ ꯂꯩꯌꯦꯕ
ꯑꯣ ꯇꯦꯟ ꯊꯥꯗ ꯑꯣꯏꯔꯦ
ꯎꯝ ꯃꯜꯇꯤ ꯀꯝꯄ꯭ꯂꯦꯛꯁꯇ ꯒ꯭ꯔꯥꯝꯗ ꯁꯤꯜꯂꯦꯕ ꯃꯁꯤꯒꯤ ꯃꯁꯥꯟꯅ ꯍꯧ ꯀꯩꯅꯣ ꯇꯧꯕ ꯍꯥꯏꯇꯥꯔꯦ ꯑꯩꯈꯣꯏꯒꯤ ꯋꯥꯔꯜ ꯀꯞꯇ ꯐꯤꯐꯥꯅ ꯄꯤꯕ ꯀꯩꯅꯣꯒꯤ ꯔꯨꯜꯁꯦ
ꯑꯥ
ꯑꯗꯨꯝ ꯉꯥꯛꯅ ꯆꯠꯂꯦꯕ ꯑꯗꯨꯒ ꯇꯧꯕꯇꯕꯨ ꯁꯤꯗꯗꯤ ꯁꯥꯟꯅꯔꯣꯏ ꯇꯔꯥꯃꯥꯊꯣꯏ ꯇꯔꯥꯃꯥꯊꯣꯏꯗꯤ ꯑꯣꯏꯗ꯭ꯔꯦ ꯍꯥꯏꯗꯤ ꯃꯐꯝꯗꫭ ꯂꯩꯔꯤꯕ
ꯃꯐꯝꯗꯨ ꯄꯤꯛꯄ ꯑꯣꯏꯗꯣꯏ ꯑꯣꯏꯗꯣꯏꯔꯥ
ꯎꯝ ꯎꯝ ꯄꯤꯛꯄ ꯍꯥꯏꯕ ꯇꯥꯔꯦꯀꯣ ꯁꯤꯗꯤ ꯑꯥ ꯁ ꯀꯩꯅꯣ ꯑꯣꯏꯕꯅꯦꯕ ꯎꯝ ꯁꯤꯗ ꯑꯃ ꯑꯈꯣꯏ ꯋꯥꯔꯜ ꯀꯞꯇꯗꯤ ꯁꯥꯟꯅꯔ ꯃꯣꯏꯗꯤ ꯐꯤꯜꯗꯣ ꯋꯥꯟ ꯍꯟꯗ꯭ꯔꯦꯗꯇꯩꯅ ꯋꯥꯟ ꯇ꯭ꯋꯦꯟꯇꯤꯐꯥꯎ ꯑꯣꯏꯌꯦꯕ ꯃꯤ ꯇꯔꯦꯁꯦ ꯋꯥꯔꯜ ꯀꯞꯀꯤ ꯀꯩꯀꯥꯁꯦ ꯗꯨꯒ ꯎꯝ ꯃꯥꯒꯤ ꯁꯥꯡꯕꯕꯨꯗꯤ ꯃꯥꯟꯅꯔꯦ ꯗꯨꯒ ꯑꯈꯣꯏꯒꯤ ꯁꯦꯞꯁꯦ ꯔꯦꯛꯇꯦꯡꯒꯜꯒꯤ ꯁꯦꯞ ꯇꯥꯕ ꯍꯥꯏ ꯇꯥꯔꯦ ꯂꯝꯄꯥꯛꯁꯦꯀꯣ ꯑꯗꯨꯗ ꯈꯔ ꯄꯤ ꯄꯗꯨꯅ ꯃꯤ ꯃꯥꯄꯟ ꯃꯥꯄꯟ ꯁꯥꯟꯅꯍꯜꯂꯦ ꯉꯁꯤ ꯁꯥꯟꯅꯕꯁꯦ ꯁꯨꯃꯥꯏꯅ ꯁꯥꯟꯅꯩ ꯍꯥꯏꯗꯤ ꯐꯨꯠꯕꯣꯜ ꯁꯥꯟꯅꯔꯗꯤ ꯀꯤꯞꯄꯔ ꯑꯃ ꯑꯗꯨꯝ ꯌꯥꯎꯐꯝ ꯊꯣꯛꯇ꯭ꯔꯥ
ꯍꫭꯏ ꯊꫭꯛꯑꯦ
ꯀꯤꯞꯄꯔ ꯑꯃ ꯑꯗꯤ ꯁꯇ꯭ꯔꯥꯏꯀꯔ ꯑꯃ ꯃꯤꯗ ꯐꯤꯜꯗꯔ ꯑꯍꯨꯝ ꯑꯃ ꯁꯨꯃꯥꯏꯅ ꯗꯤꯐꯦꯟꯗꯔ ꯑꯅꯤ ꯑꯃ ꯁꯨꯃꯥꯏꯅ ꯇꯧꯔꯒ ꯁꯥꯟꯅꯩꯑꯕ ꯑꯁ ꯃꯁꯤꯒꯤ ꯇ꯭ꯔꯣꯐꯤꯁꯤꯗ ꯀꯩꯅꯣ ꯇꯧꯕ ꯍꯥꯏꯇꯥꯔꯦ ꯑꯌꯥꯝꯕꯅ ꯃꯅꯤꯄꯨꯔ ꯒꯨꯝꯕꯒꯤ ꯃꯤꯒꯩ ꯌꯦꯡꯕ ꯂꯥꯛꯑꯦꯕ ꯑꯗꯨꯗꯩ ꯅꯪꯖꯦ ꯍꯧꯖꯤꯛ ꯆꯠꯂꯒ ꯍꯥꯏꯗꯤ ꯄꯨꯡ ꯑꯍꯨꯝꯗꯒꯤ ꯕꯣꯟꯅ ꯍꯧꯋꯤꯒ ꯍꯥꯏꯔ ꯄꯨꯡ ꯑꯅꯤ ꯃꯈꯥꯏꯗꯒ ꯆꯠꯂꯒ ꯕꫭꯟ ꯌꯦꯡꯕ ꯐꯪꯗꯦꯕ ꯁꯤꯗꯤ
ꯑꯣ ꯃꯤ ꯃꯌꯥꯝꯁꯦ ꯐꯖꯅ ꯁꯥꯟꯅꯕꯒꯤ ꯃꯑꯣꯡꯗ ꯅꯨꯡꯉꯥꯏꯕ ꯍꯥꯏ ꯇꯥꯔꯦꯀꫭ ꯑꯗꯨꯅ ꯃꯤꯖꯦ ꯌꯦꯡꯒꯦ ꯄꯥꯛ ꯐꯪꯅꯗꯦꯕꯀꯣ ꯊꯦꯡꯅꯒ ꯆꯠꯄꯗꯗꯤ ꯌꯦꯡꯕ ꯐꯪꯗꯕꯒꯤ ꯃꯑꯣꯡꯅꯤꯅꯦ
ꯍꯥꯏꯗꯤ ꯃꯤ ꯃꯌꯥꯝꯁꯤꯅ ꯀ꯭ꯔꯤꯛ ꯀ꯭ꯔꯤꯛ ꯏꯟꯅꯗꯅ ꯑꯁ ꯁꯤꯗ ꯍꯧꯖꯤꯛꯇꯤ ꯍꯧꯖꯤꯛ ꯍꯧꯖꯤꯛ ꯆꯠꯊꯔꯤꯕ ꯇꯣꯔꯅꯥꯃꯦꯟꯅꯤꯗꯅ ꯑꯈꯣꯏꯒꯤꯗꯤ ꯅꯣꯡꯖꯨ ꯊꯥꯁꯨ ꯑꯣꯏꯕꯅꯤꯅ ꯍꯧꯖꯤꯛꯁꯦ ꯀꯥꯂꯦꯟ ꯊꯥꯒꯤ ꯅꯣꯡꯖꯨ ꯊꯥꯑꯅ ꯂꯩꯗꯅ
ꯑꯥ
ꯃꯁꯤꯗ ꯅꯣꯡ ꯇꯥꯔꯕꯨꯛ ꯇꯣꯔꯅꯥꯃꯦꯟ ꯇꯧꯕ ꯃꯇꯝꯗ ꯚꯥꯕꯣꯛꯈꯩꯁꯦ ꯑꯃꯠꯇ ꯆꯣꯏꯊꯣꯛꯇꯕꯤ ꯅꯣꯡꯅ ꯋꯥ ꯋꯥ ꯇꯥꯔꯕꯧ ꯑꯗꯨꯝ ꯂꯦꯞꯄꯒ ꯍꯥꯏꯗꯤ ꯅꯨꯡꯉꯥꯏꯕꯅ ꯍꯦꯟꯗꯅꯀꯣ ꯏꯁꯥ ꯆꯣꯠꯂꯖꯨ ꯀꯩꯝꯅ ꯈꯟꯗꯕ ꯍꯥꯏꯇꯥꯥꯔꯦ
ꯑꯁ ꯌꯥꯝ ꯅꯨꯡꯉꯥꯏꯗꯧ ꯃꯥꯜꯂꯦꯕꯣ ꯑꯩ ꯑꯃꯨꯛꯇꯪ ꯌꯦꯡꯕ ꯂꯥꯛꯅꯤꯡꯉꯦ ꯃꯃꯥꯡꯗ ꯗꯨꯔꯥꯟ ꯀ꯭ꯂꯕꯅ ꯑꯈꯣꯏꯒꯤ ꯃꯅꯤ ꯑ ꯀꯩꯅꯣꯗ ꯈꯨꯃꯟ ꯂꯝꯄꯥꯛꯇ ꯄꯥꯡꯊꯣꯛꯈꯤꯕꯗꯣ
ꯑꯥ
ꯑꯗꯨꯗꯤ ꯌꯦꯡꯕ ꯆꯠꯍꯧꯋꯦꯕ ꯑꯃꯨꯛꯇꯪ
ꯑꯥ
ꯃꯤꯗꯣ ꯌꯥꯝꯃꯦ ꯑꯗꯨꯁꯨ ꯃꯤꯗꯨꯁꯨ ꯌꯥꯝꯃꯦ ꯑꯗꯨꯗꯀꯣ ꯀ꯭ꯔꯤꯛ ꯀ꯭ꯔꯤꯛ ꯏꯟꯅꯔꯒ ꯑꯗꯨ ꯑꯗ ꯚꯣꯜ ꯁꯥꯟꯅꯕꯒꯤ ꯌꯦꯡꯈꯤꯕꯅꯨꯡ ꯄꯥꯏꯕꯗꯣ
ꯑꯥ
ꯑꯗꯣ ꯉꯁꯤꯐꯥꯎꯗ ꯀꯥꯎꯕ ꯉꯝꯗꯦ ꯑꯗꯣ ꯇꯛꯋꯥ ꯇ꯭ꯔꯣꯐꯤꯁꯦ ꯃꯌꯥꯝꯅ ꯍꯥꯏꯅꯩꯌꯦ ꯐꯖꯅ ꯐꯥꯎꯋꯦ ꯐꯥꯎꯋꯦ ꯐꯥꯎꯋꯦꯅꯥ ꯑꯗ ꯑꯩꯁꯨ ꯑꯃꯨꯛꯇꯪ ꯂꯥꯛꯑꯒ ꯅꯪꯒ ꯇꯧꯔꯒ ꯑꯝꯇ ꯌꯦꯡꯊꯣꯛꯁꯤꯗꯅ
ꯆꯠꯁꯤ ꯆꯠꯁꯤ ꯃꯁꯤ ꯀꯩꯅꯣ ꯇꯧꯕ ꯍꯥꯏ ꯇꯥꯔꯦ ꯁꯤꯒꯤ ꯇꯣꯔꯅꯥꯃꯦꯟꯠꯁꯤꯗ ꯑꯩꯈꯣꯏꯅꯒ ꯌꯦꯡ ꯆꯜꯂꯁꯨ ꯑꯗꯨꯃꯥꯏꯅ ꯃꯣꯏꯒꯤ ꯁꯤꯜꯂꯤ ꯂꯥꯡꯉꯤꯕ ꯊꯧꯕꯨꯔꯣꯏꯁꯤꯡꯅꯒ ꯑꯩꯈꯣꯏꯒꯤ ꯒꯥꯔꯤ ꯈꯥꯝꯕꯝ ꯐꯝꯀꯣ ꯑꯗꯨꯗ ꯒꯥꯔꯤ ꯈꯥꯝ ꯒꯥꯔꯤ ꯈꯝꯕ ꯑꯗꯨꯗꯒꯤꯗꯤ ꯀꯩꯅꯣ ꯇꯧꯕ ꯍꯥꯏꯇꯥꯔꯦ ꯒꯥꯔꯤ ꯑꯩꯈꯣꯏꯒꯤ ꯑꯗꯨꯒꯤ ꯑꯦꯔꯦꯟꯖꯃꯦꯟ ꯇꯧꯕꯤꯕꯒꯤꯗꯃꯛꯇ ꯄꯩꯁꯥ ꯑꯉꯝ ꯑꯉꯝꯕ ꯈꯔꯁꯨ ꯂꯧꯋꯦꯕꯀꯣ ꯑꯗꯨꯗ ꯑꯩꯈꯣꯏꯅ ꯃꯇꯦꯡ ꯒꯥꯔꯤ ꯃꯥꯡꯕ ꯈꯣꯠꯄꯒ ꯇꯧꯅꯩꯗꯅ ꯒꯥꯔꯤꯁꯦ ꯍꯥꯏ ꯍꯧꯖꯤꯛ ꯃꯇꯝꯗ ꯒꯥꯔꯤ ꯈꯝ ꯈꯥꯝꯕꯗ ꯒꯥꯔꯤ ꯃꯥꯡꯕ ꯈꯣꯠꯄ ꯇꯧꯅꯩꯗꯅ
ꯎꯝ
ꯑꯗꯨꯒꯤ ꯑꯣꯏꯅꯗꯤ ꯀꯔꯤꯝꯇ ꯂꯩꯇ꯭ꯔꯦ ꯍꯥꯏꯗꯤ ꯀꯔꯤꯝꯇ ꯂꯩꯇ꯭ꯔꯗꯤ ꯃꯣꯏꯅ ꯐꯖꯅ ꯁꯤꯟꯕ ꯑꯥ ꯁꯦꯝꯕ ꯁꯥꯕ ꯇꯧꯕꯤꯔꯒ ꯐꯖꯅ ꯊꯝꯕꯤ ꯑꯗꯣ ꯍꯟꯗꯛꯀꯤꯅ ꯍꯦꯟꯅ ꯅꯨꯡꯉꯥꯏꯕꯅ ꯑꯃꯨꯛ ꯁꯤꯒꯤ ꯀꯩꯅꯣꯖꯦ ꯆꯥꯡꯗꯝꯅꯕ ꯁꯥꯟꯅꯔꯣꯏꯁꯤꯡ ꯆꯥꯡꯗꯝꯅꯕꯁꯤꯗ ꯃꯥꯒꯤ ꯃꯐꯝꯁꯦ ꯁꯤꯟꯕ ꯍꯥꯏꯇꯥꯔꯦ ꯁꯦꯝꯕꯁꯤꯗ ꯁꯥꯕꯁꯤꯗ ꯑꯩꯈꯣꯏ ꯑꯩꯈꯣꯏꯒꯤ ꯈꯨꯟꯗꯥꯔꯤꯕ ꯃꯩꯇꯩ ꯄꯥꯡꯒꯜ ꯏꯆꯤꯜ ꯏꯅꯥꯎꯁꯤꯡ ꯆꯤꯡ ꯒꯤꯔꯤ ꯁꯨꯝꯃꯒꯤ ꯍꯥꯏꯗꯤ ꯃꯥꯒꯤ ꯃꯥꯒꯤ ꯁꯪꯒ ꯁꯥꯗꯅ ꯃꯨꯔꯇꯤꯒ ꯁꯥꯗꯅ ꯑꯗꯩ ꯑꯉꯥꯡꯁꯤꯡꯅ ꯌꯦꯡꯕꯗ ꯌꯥꯝ ꯅꯨꯡꯉꯥꯏꯒꯗꯕ ꯑꯗꯨꯃꯥꯏꯅ ꯇꯧꯋꯦ
ꯑꯣ ꯌꯥꯝ ꯆꯥꯎꯅ ꯑꯩꯈꯣꯏꯒꯤ ꯑꯄꯤꯛꯄ ꯂꯝꯄꯥꯛ ꯇꯥꯕꯨꯡ ꯑꯣꯏꯖ ꯇꯥꯔꯁꯨ ꯃꯅꯤꯄꯨꯔꯒꯤ ꯃꯤꯌꯥꯝꯅ ꯌꯥꯝ ꯄꯥꯝꯅꯕ ꯑꯗꯒꯤꯗꯤ ꯍꯦꯛ ꯌꯦꯡ ꯕꯗ ꯃꯤꯠ ꯊꯨꯝꯕ ꯁꯥꯟꯅꯔꯤꯕ ꯃꯁꯥꯟꯅ ꯄ꯭ꯂꯦꯌꯥꯔꯁꯤꯡꯗꯁꯨ ꯄꯨꯛꯅꯤꯡ ꯊꯧꯒꯠꯄ
ꯎꯝ
ꯐꯖꯅ ꯑꯣꯏꯕ ꯃꯐꯝ ꯑꯃ ꯑꯣꯏꯇꯥꯔꯦꯅꯦꯀꯣ ꯍꯧꯖꯤꯛꯀꯤ ꯇꯣꯔꯅꯥꯃꯦꯟꯠ ꯁꯤꯜꯂꯛꯄꯖꯦ
ꯎꯝ ꯃꯁꯤꯗꯅꯦ ꯃꯁꯤꯗꯥꯅꯦ ꯍꯥꯏꯗꯤ ꯄ꯭ꯂꯦꯌꯥꯔ ꯂꯩꯔꯤ ꯄ꯭ꯂꯦꯌꯥꯔꯁꯤꯅ ꯅꯒꯤ ꯌꯦꯛꯈꯤꯕ ꯑꯣꯏꯔꯗꯤ ꯌꯥꯎꯕ ꯐꯪꯖꯗ꯭ꯔꯦꯀꯣ ꯍꯥꯏꯗꯤ ꯑꯁꯤꯗꯩꯗ ꯃꯅꯤꯄꯨꯔꯗ ꯕꯣꯟ ꯑꯍꯩꯕ ꯀꯅꯥ ꯂꯩꯒꯦ ꯍꯥꯏꯕꯗꫭ ꯂꯣꯏ ꯈꯪꯅꯔꯤ ꯉꯥꯛꯇꯅꯤꯗꯅ ꯍꯥꯏꯗꯤ ꯅꯧꯅ ꯁꯥꯟꯅꯈꯠꯂꯛꯄ ꯍꯥꯟꯅꯒꯤ ꯑꯔꯤꯕ ꯂꯩꯔꯝꯕ ꯄ꯭ꯂꯦꯌꯥꯔꯉꯩꯁꯦꯀꯣ ꯑꯁ ꯑꯃꯇ ꯍꯥꯏꯗꯤ ꯂꯣꯏꯅ ꯍꯥꯏꯕ ꯇꯥꯔꯦꯀꯣ ꯂꯣꯏꯅ ꯁꯔꯨꯛ ꯌꯥꯏꯗ ꯍꯥꯏꯗꯤ ꯃꯥ ꯃꯥꯅ ꯃꯥ ꯃꯥꯒꯤ ꯈꯨꯠꯆꯥꯕꯤ ꯃꯤꯖꯤꯡꯅ ꯂꯣꯏꯅ ꯐꯥꯖꯤꯟꯅꯔꯒ ꯃꯥꯒꯤ ꯃꯥꯒꯤ ꯀ꯭ꯂꯞꯇ ꯃꯥꯒꯤ ꯃꯥꯒꯤ ꯂꯝꯗꯝꯒꯤ ꯂꯩꯀꯥꯏꯒꯤ ꯍꯥꯏꯗꯤ ꯃꯤꯡꯆꯠ ꯄꯨꯔꯛꯅꯕ ꯍꯣꯠꯅꯕꯗꯀꯣ
ꯑꯥ ꯑꯣ ꯍꯥꯏꯖꯤꯅꯗꯤ ꯃꯅꯤꯄꯨꯔꯗ ꯁꯥꯟꯅꯈꯤꯕ ꯑꯐꯥꯎꯕ ꯄ꯭ꯂꯦꯌꯥꯔꯖꯤꯡꯖꯦ ꯑ ꯇꯋꯥ ꯇꯣꯐꯤ ꯀꯥꯎꯗꯕ ꯑꯝꯇ ꯌꯥꯎꯗꯦ ꯁꯤꯅꯦꯕꯀꯣ ꯇꯋꯥ ꯇꯣꯔꯐꯤ ꯂꫭꯏꯅ ꯀꯥꯎꯔꯒ ꯁꯥꯟꯅꯗꯅ ꯀꯣ ꯃꯥꯏ ꯄꯥꯛꯅ ꯃꫭꯏꯅ ꯃꯄꯥꯟ ꯂꯝꯒꯤ ꯑꯐꯥꯎ ꯑꯐꯥꯎꯕ ꯀ꯭ꯂꯕꯁꯤꯡꯗ ꯁꯥꯟꯅꯔꯁꯨ ꯑ ꯑꯈꯣꯏꯒꯤ ꯍꯧꯖꯤꯛꯀꯤ ꯅꯣꯏꯔꯣꯝꯒꯤ ꯇꯋꯥ ꯇꯣꯐꯤꯁꯦ ꯂꯥꯛꯄ ꯃꯇꯝꯗꯗꯤ ꯊꯋꯥꯏ ꯍꯛꯆꯥꯡ ꯁꯥꯎꯅ ꯊꯣꯛꯂꯛꯑꯒ ꯁꯥꯟꯅꯩꯌꯦꯕꯀꯣ
ꯁꯥꯅꯩ ꯃꯁꯤꯗꯅꯦ ꯍꯥꯏꯗꯤ ꯏꯪꯈꯠꯂꯛꯏ ꯕ ꯁꯥꯟꯅꯔꯣꯏꯖꯤꯡꯒꯤ ꯍꯥꯏꯗꯤ ꯂꯩꯔꯤꯕ ꯀ꯭ꯂꯕꯁꯦ ꯃꯅꯤꯄꯨꯔꯒꯤ ꯂꯩꯔꯤꯕ ꯀ꯭ꯂꯕ ꯑꯐꯥꯎ ꯑꯐꯥꯎꯕ ꯂꯩꯗꯅ ꯑꯦꯁ ꯑꯦꯁ ꯁꯤ ꯌꯨ ꯀ꯭ꯂ ꯁꯥ ꯅꯦꯔꯣꯀꯥ ꯁꯨꯃꯥꯏꯅ ꯂꯩꯗꯅ ꯑꯁꯤ ꯂꯩꯕꯖꯤꯗ ꯍꯥꯏꯗꯤ ꯃꯣꯏ ꯃꯣꯏꯖꯨ ꯃꯤ ꯊꯥꯗꯣꯛꯏꯅꯦꯕ ꯄ꯭ꯂꯦꯌꯥꯔ ꯑꯅꯧꯕ ꯐꯖꯕ ꯀꯔꯝꯕ ꯌꯥꯎꯔꯤ ꯈꯣꯠꯂꯤ ꯍꯥꯏꯗꯤ ꯃꯣꯏꯒꯤ ꯀ꯭ꯂꯕꯇ ꯌꯥꯎꯅꯕ ꯂꯨꯝꯃꯒ ꯂꯩꯅꯕ ꯃꯌꯥꯝ ꯌꯥꯎꯔꯤꯅꯦꯕ ꯑꯗꯨꯒ ꯀꯩꯅꯣꯖꯨ ꯇꯧꯕ ꯍꯥꯏꯇꯥꯔꯦ ꯁꯤꯕꯨ ꯍꯦꯟꯗꯣꯛꯇꯅ ꯑꯩꯈꯣꯏꯒꯤ ꯏꯟꯗꯤꯌꯥꯒꯤ ꯑꯥꯏ ꯁꯤ ꯑꯦꯜ ꯁꯥꯟꯅꯔꯕ ꯄ꯭ꯂꯦꯌꯥꯔꯁꯤꯡꯖꯨ ꯌꯥ ꯌꯥꯎꯋꯦ ꯑꯗꯨꯒ ꯃꯃꯥꯡ ꯆꯍꯤꯗꯗꯤ ꯑꯦꯞ ꯁꯤ ꯒꯋꯥꯒꯤ ꯀꯣꯁꯦ
ꯑꯥ
ꯀꯣꯁꯁꯦ ꯏꯁꯄꯦꯟ ꯃꯆꯥꯅꯤꯗꯅ ꯃꯥꯕꯨ ꯂꯥꯛꯑꯒ ꯄ꯭ꯂꯦꯌꯥꯔꯖꯤꯡꯗ ꯏꯅꯣꯠ ꯍꯥꯞꯄ ꯑꯗꯒꯤ ꯄ꯭ꯂꯦꯌꯥꯔꯖꯤꯡꯖꯦ ꯁꯥꯟꯅꯕ ꯑꯗꯒꯤꯗꯤ ꯃꯅꯤꯄꯨꯔꯗ ꯐꯨꯠꯕꯣꯜꯚꯩ ꯀꯌꯥꯝ ꯚꯥꯕꯣꯛꯁꯤꯡꯅ ꯊꯧꯒꯠꯂꯤ ꯑꯗꯨꯃꯥꯏꯅꯁꯨ ꯂꯣꯏ ꯎꯍꯟꯕꯗꯣ ꯑꯗꯨꯝ ꯃꯣꯏꯅꯖꯨ ꯐꯣꯡꯗꯣꯛꯑꯝꯃꯦ ꯁꯨꯃꯥꯏꯅ ꯇꯣꯔꯅꯥꯃꯦꯟ ꯇꯧꯕꯖꯦ ꯃꯤꯅꯤ ꯋꯥꯔꯜ ꯀꯞ ꯑꯣꯐ ꯃꯅꯤꯄꯨꯔ ꯍꯥꯏꯌꯦꯕ
ꯑꯣ ꯑꯁ ꯅꯪ ꯍꯥꯏꯁꯤ ꯅꯪ ꯍꯥꯏꯁꯤꯗꯗꯤ ꯑꯩ ꯈꯪꯅꯤꯡ ꯌꯦꯡꯅꯤꯡꯉꯦꯍꯦ ꯑꯣ ꯑꯗꯣ ꯅꯣꯡꯃꯅꯦ ꯑꯩꯥꯏ ꯊꯕꯛ ꯀꯨꯝꯃ ꯀꯟꯗ ꯍꯧꯖꯤ ꯇꯣꯔꯅꯥ ꯃꯦꯟ ꯇꯧꯔꯤꯕ ꯅꯠꯇ꯭ꯔꯣ ꯀꫭꯝꯃꯥ ꯀꯥꯟꯗꯣ ꯑꯗꯨꯗꯨꯅꯦ ꯑꯝꯇꯪ ꯂꯥꯛꯀꯦ ꯑꯗꯨꯒ ꯏꯕꯥꯅꯤ ꯑꯝꯇꯪ ꯅꯨꯡꯉꯥꯏꯕ ꯁꯦꯃꯤ ꯐꯥꯏꯅꯦꯜꯂ ꯐꯥꯏꯅꯦꯜꯒꯨꯝꯕꯗ ꯑꯝꯇ ꯌꯦꯡꯁꯦ
ꯍꯣ ꯍꯣꯏ ꯍꯣꯏ ꯌꯦꯡꯉꯁꯦ
ꯑꯣ ꯆꯥꯛ ꯆꯥꯕꯩ ꯀꯧꯔꯛꯑꯦ ꯑꯝꯇ ꯆꯥꯊꯣꯛꯎ ꯒꯤꯒꯦꯀꯣ
ꯍꯣꯏ ꯍꯣꯏ ꯍꯣꯏ ꯎꯝ ꯊꯝꯃꯦ ꯊꯝꯃꯦ